ꯍꯜꯂꯣ ꯇꯥꯕ꯭ꯔꯣ? ꯇꯥꯏꯀꯣ?
ꯇꯥꯏꯌꯦ ꯇꯥꯏꯌꯦ꯫
ꯀꯩꯗꯧꯔꯤꯅꯣ?
ꯍꯥ ꯍꯧꯖꯤꯛꯇꯤ ꯁꯣꯐꯥꯗ ꯇꯨꯝꯂꯒ ꯂꯩ꯫ ꯌꯥꯝ ꯁꯥꯃꯟꯕꯒꯤꯀꯣ꯫
ꯑꯣ
ꯑꯗꯨꯃꯥꯏꯅ ꯂꯩꯌꯦ꯫
ꯆꯥꯛ ꯆꯥꯔꯕꯣ? ꯑꯣ ꯇꯥꯏ ꯇꯥꯏ꯫
ꯍꯣꯏ
ꯆꯥꯛ ꯆꯥꯔꯕꯣ ꯅꯪꯗꯤ ꯆꯥꯛ ꯆꯥꯔꯕꯣ?
ꯆꯥꯛꯄꯨꯗꯤ ꯆꯥꯗ꯭ꯔꯤꯌꯦ ꯑꯗꯨ ꯁꯥꯃꯥꯟꯕꯒꯤ ꯆꯥꯅꯤꯡꯗ꯭ꯔꯤꯗ꯫
ꯅꯪꯒꯤꯁꯦ ꯍꯧꯖꯤꯛꯐꯥꯎ ꯁꯥꯔꯤꯔꯣ? ꯆꯥꯕꯒꯤ ꯋꯥꯔꯤ ꯉꯥꯛꯇꯅꯤꯅꯦ꯫
ꯍꯣꯏ ꯑꯗꯨꯅꯦ ꯍꯥꯏꯕꯗꯤ ꯑꯥ ꯀꯔꯤ ꯍꯥꯏꯁꯤꯔꯥ꯫ ꯑꯩꯈꯣꯏꯒꯤ ꯇꯦꯝꯄ꯭ꯔꯦꯆꯔꯁꯤ ꯋꯥꯡꯈꯠꯄꯀꯣ ꯍꯥꯏꯕꯗꯤ ꯍꯨꯏꯃꯤꯗꯤꯇꯤ ꯂꯩꯕꯀꯣ꯫
ꯍꯣꯏ ꯍꯣꯏꯗꯥ ꯍꯣꯏꯗꯥ ꯁꯥꯔꯗꯤ ꯆꯥꯕꯁꯨ ꯇꯟꯕꯅꯦ꯫ ꯍꯦꯛꯇ ꯍꯦꯛꯇ ꯏꯔꯣꯑꯣꯅ ꯑꯗꯨ ꯏꯔꯨ ꯏꯔꯨ ꯊꯣꯛꯄꯗ ꯈꯤꯇꯪ ꯏꯪꯕ ꯀꯥꯟꯗ ꯆꯥꯕ ꯌꯥꯗ꯭ꯔꯣ꯫
ꯏꯔꯨꯋꯦ ꯑꯗꯨꯕꯨ ꯏꯔꯨꯗꯨ ꯏꯔꯨꯗꯦ ꯑꯗꯨꯕꯨ, ꯏꯔꯨꯔꯁꯨꯀꯣ ꯆꯞ ꯃꯥꯟꯅꯒꯥꯅꯤꯕ꯫ ꯑꯌꯨꯛꯒꯤ ꯆꯥꯛꯇꯤ ꯆꯥꯈ꯭ꯔꯦꯀꯣ ꯑꯌꯨꯛꯒꯤꯗꯤ ꯆꯥꯈ꯭ꯔꯦꯕ꯫
ꯍꯣꯏ ꯑꯗꯣ ꯑꯍꯤꯡꯒꯤ ꯌꯦꯟ, ꯑꯗꯣ ꯑꯍꯤꯡꯒꯤꯗꯤ ꯄꯨꯡ ꯀꯌꯥ ꯆꯥꯗꯣꯏꯕ?
ꯍꯥꯥ
ꯑꯍꯤꯡꯒꯤꯗꯤ ꯄꯨꯡ ꯀꯌꯥ ꯆꯥꯗꯣꯏꯅꯣ ꯅꯣꯏ ꯆꯥꯛꯇꯣ?
ꯑꯝ ꯑꯩꯈꯣꯏꯁꯦ, ꯄꯣꯡꯒꯗꯤ ꯂꯩꯗꯦꯕ ꯆꯥꯅꯤꯡꯕ ꯃꯇꯝꯗꯀꯣ ꯆꯥꯔꯦ ꯑꯗꯨꯒ ꯆꯥꯛ ꯂꯥꯝꯕꯗꯩ ꯑꯃꯨꯛꯀ ꯉꯟꯅ ꯆꯥꯏꯔꯦ꯫ ꯑꯗꯨꯒ ꯂꯥꯝꯕ ꯊꯦꯡꯅ ꯆꯥꯏꯌꯦ ꯑꯗꯨꯒꯤ꯫
ꯑꯣ ꯑꯣ
ꯈꯣꯏꯗꯤ ꯆꯥꯕ ꯑꯗꯨꯒ, ꯇꯥꯏꯃꯤꯡ ꯂꯩꯌꯦꯕꯀꯣ꯫
ꯅꯪ ꯀꯅꯥꯒ ꯂꯩꯒꯦ, ꯍꯥꯏꯗꯤ ꯅꯊꯟꯇ ꯂꯩꯕ꯭ꯔꯣ?
ꯑꯩꯔꯣ
ꯑꯥ
ꯑꯩ ꯃꯤ ꯌꯥꯝꯃꯦꯍꯦ ꯃꯤ ꯃꯉꯥ ꯇꯔꯨꯛ ꯂꯩꯌꯦ
ꯑꯥ
ꯑꯗꯨꯕꯨ ꯍꯧꯖꯤꯛꯗꯤ ꯃꯈꯣꯏ ꯃꯈꯣꯏ ꯊꯕꯛ ꯂꯩꯕ ꯑꯗꯨꯒ ꯃꯈꯣꯏ ꯂꯩꯕꯒꯤ ꯍꯧꯖꯤꯛꯗꯤ ꯀꯔꯤ ꯍꯥꯏꯁꯤꯔꯥ ꯇꯨꯃꯤꯟꯅ ꯂꯩꯕ ꯍꯥꯏꯕ ꯇꯥꯔꯦ ꯍꯣꯏ
ꯑꯣ ꯅꯪ ꯌꯥꯝ ꯆꯤꯛꯑꯦꯕ ꯅꯣꯏꯗꯨꯗꯤ ꯑꯝꯇ ꯇꯥꯗꯦꯕ
ꯀꯔꯤ ꯍꯥꯏꯕ
ꯍꯣꯏ ꯌꯥꯝ ꯆꯤꯛꯑꯦ ꯍꯥꯏꯕꯅꯤ ꯅꯪꯒꯤ ꯕꯦꯛꯒ꯭ꯔꯥꯎꯟꯗꯨ ꯃꯤ ꯃꯈꯣꯟ ꯑꯝꯇ ꯇꯥꯗꯦ ꯑꯥ ꯏꯆꯤꯛ ꯆꯤꯛꯅ ꯑꯗꯨ ꯃꯤ ꯕꯦꯛ ꯕꯦꯛꯒ꯭ꯔꯥꯎꯟ ꯅꯣꯏꯔꯨꯝꯗꯨ ꯇꯥꯗꯦ ꯍꯥꯏꯕꯅꯤꯗ
ꯍꯣꯏ ꯑꯩꯒꯤ ꯕꯦꯛꯒ꯭ꯔꯥꯎꯟꯁꯦ
ꯑꯧ
ꯍꯥꯏꯕꯗꯤ ꯍꯧꯖꯤꯛꯇꯤ ꯑꯥ ꯑꯩꯈꯣꯏꯗꯤ ꯀꯔꯤ ꯍꯥꯏꯁꯤꯔꯥ ꯃꯤ ꯃꯉꯥ ꯇꯔꯨꯛꯇꯤ ꯌꯥꯎꯏꯤꯀꯣ ꯑꯗꯨꯕꯨ ꯃꯈꯣꯏꯁꯦ ꯑꯥ ꯊꯕꯛ ꯆꯠꯂꯒ ꯑꯗꯨꯒ ꯏꯁꯤꯡꯔꯨꯕ ꯂꯩꯌꯦ ꯑꯗꯨꯒ ꯆꯪꯉꯥꯁ ꯍꯧꯖꯤꯛꯒꯤ ꯑꯩꯈꯣꯏꯗꯤ ꯑꯥ ꯀꯔꯤ ꯍꯥꯏꯁꯤꯔ ꯕꯦꯂꯤꯗ ꯂꯩꯕꯒꯤꯀꯣ ꯆꯥꯉꯟ ꯆꯥꯕꯁꯨ ꯈꯔ ꯈꯔ ꯊꯦꯡꯅꯁꯨ ꯆꯥꯌꯦꯕ ꯑꯗꯣ ꯑꯥ ꯃꯤ ꯑꯇꯣꯞꯄꯁꯤꯡꯗꯤ ꯃꯈꯣꯏꯒꯤ ꯀꯥꯗ ꯂꯩꯌꯦ ꯑꯗꯨꯒ ꯃꯈꯣꯏꯒꯥ ꯂꯩꯕ ꯍꯧꯖꯤꯛꯇꯤ ꯑꯩ ꯑꯩꯒꯤ ꯀꯥꯗ ꯂꯩꯕꯒꯤꯀꯣ
ꯑꯥ
ꯑꯗꯨꯒꯤꯅꯤ ꯅꯨꯡꯗꯥꯡꯒꯨꯝꯕꯗꯤ ꯍꯣꯏ ꯈꯔ ꯈꯛꯗꯤ ꯐꯥꯕꯅꯦ ꯑꯗꯨꯕꯨ ꯑꯌꯨꯛꯀꯨꯝꯕꯗꯤꯀꯣ ꯑꯁ ꯂꯩꯕ ꯉꯝꯔꯣꯏꯍꯦ
ꯄꯨꯡ ꯀꯌꯥꯗꯒꯤ ꯁꯥꯕ ꯍꯧꯔꯒꯦꯔꯣ ꯅꯣꯏꯗ
ꯍꯥꯥ
ꯄꯨꯡ ꯀꯌꯥꯗꯒꯤ ꯁꯥꯕ ꯍꯧꯔꯕ꯭ꯔꯕ ꯑꯌꯨꯛꯇ
ꯑꯌꯨꯛꯁꯦ ꯄꯨꯡ ꯍꯥꯏꯗꯦꯗ ꯍꯥꯏꯕꯗꯤ
ꯍꯦꯛꯇ ꯍꯧꯒꯠꯄ ꯑꯗꯨꯝ ꯁꯥꯔꯒꯦꯔꯣ
ꯍꯥꯏꯕꯗꯤ ꯑꯩꯈꯣꯏꯒꯤꯗꯤ ꯍꯤꯌꯨꯃꯤꯗꯤꯇꯤ ꯌꯥꯝ ꯋꯥꯡꯕꯀꯣ ꯑꯗꯣ
ꯑꯗꯨ ꯇꯨꯝꯕ ꯀꯥꯟꯗꯗꯤ ꯇꯨꯝꯕ ꯀꯥꯟꯗꯗꯤ ꯌꯥꯝ ꯁꯥꯔꯝꯃꯣꯏꯅ ꯑꯌꯨꯛ ꯑꯌꯨꯛ ꯍꯧꯒꯠꯇ꯭ꯔꯤꯀꯥꯟꯗꯗꯤ
ꯇꯨꯝꯕ ꯀꯥꯟꯗꯁꯨ ꯌꯥꯝ ꯁꯥꯌꯦ ꯍꯥꯏꯕꯗꯤ ꯑꯥ ꯃꯄꯥꯟꯗ ꯊꯣꯛꯔꯒ ꯁꯥꯕꯒ ꯑꯗꯨꯒ ꯐꯃꯨꯡꯗ ꯂꯩꯕꯒ ꯁꯥꯕꯁꯦ ꯑꯇꯣꯛ ꯑꯥ ꯀꯔꯤ ꯍꯥꯏꯁꯤꯔꯥ ꯃꯈꯣꯏꯁꯤ ꯃꯥꯟꯅꯗꯦꯕꯀꯣ ꯃꯄꯥꯟꯗ ꯆꯠꯂꯗꯤ ꯍꯤꯌꯨꯃꯤꯗꯤꯇꯤ ꯀꯤ ꯂꯩꯗꯦ ꯍꯥꯏꯕꯗꯤ ꯑꯥ ꯃꯈꯣꯏ ꯅꯣꯡ ꯆꯨꯔꯁꯨ ꯁꯨꯃꯥꯏꯅ ꯇꯧꯔꯁꯨꯨ ꯃꯈꯣꯏ ꯁꯥꯔꯗꯤ ꯑꯥ ꯀꯔꯤ ꯍꯥꯏꯁꯤꯔꯥ ꯑꯇꯣꯞꯄꯅꯦꯕ ꯑꯗꯨꯒ ꯐꯃꯨꯡꯗ ꯂꯩꯔꯒ ꯑꯩꯈꯣꯏ ꯌꯨꯝꯗ ꯂꯩꯔꯒ ꯑꯩꯒꯤ ꯍꯤꯌꯨꯃꯤꯗꯤꯇꯤ ꯍꯥꯏꯕꯗꯣ ꯑꯗꯨ ꯋꯥꯡꯈꯠꯄꯒꯤꯀꯣ
ꯑꯝ
ꯑꯗꯨꯒꯤꯅꯦꯕ ꯍꯣꯏ
ꯍꯥꯎ ꯎꯝ
ꯌꯥꯝ ꯁꯥꯕ ꯅꯪ ꯂꯥꯏꯔꯤꯛ ꯂꯥꯏꯌꯦꯡꯕ ꯉꯝꯃꯣꯏ ꯌꯥꯝ ꯁꯥꯕ ꯑꯁꯦꯡꯕꯅꯤ
ꯍꯣꯏꯗ ꯍꯣꯏꯗ
ꯌꯥꯝ ꯀꯔꯤ ꯍꯥꯏꯁꯤꯔꯥ ꯃꯤ ꯑꯇꯣꯞꯄꯁꯤꯡꯗꯤ ꯃꯁꯤꯗ ꯀꯨꯏꯅ ꯂꯩꯕꯁꯤꯡꯅꯤꯀꯣ ꯃꯈꯣꯏꯅ ꯀꯔꯤ ꯍꯥꯏꯁꯤꯔꯥ
ꯑꯗꯨꯝ ꯋꯦꯗꯔꯁꯦ ꯍꯥꯏꯅꯔꯅꯦꯕꯀꯣ
ꯍꯣꯏ ꯍꯣꯏ ꯍꯥꯏꯅꯔꯤꯕ ꯑꯩꯈꯣꯏ ꯃꯁꯤꯒꯤ ꯃꯐꯝꯁꯦ
ꯎꯝ
ꯑꯗꯨꯒꯤꯅꯦꯕ ꯇꯥꯕ꯭ꯔꯣ
ꯍꯣꯏ ꯇꯥꯏꯌꯦ ꯇꯥꯏꯌꯦ ꯇꯥꯗ꯭ꯔꯣ
ꯎꯝ ꯇꯥꯏꯌꯦ ꯑꯗꯨꯒꯤꯅꯦꯕ
ꯑꯝ
ꯁꯥꯔꯁꯨ ꯎꯄꯥꯏ ꯂꯩꯗꯦꯅ ꯂꯩꯈ꯭ꯔꯕꯅꯤꯅ
ꯑꯦꯁꯤ ꯑꯦꯁꯤ ꯑꯃ ꯊꯝꯃꯣ
ꯑꯁ ꯑꯁꯤꯗꯗꯤ ꯌꯥꯝ ꯇꯥꯡꯉꯤ
ꯂꯣꯟ ꯕꯦꯡꯗ ꯂꯣꯟ ꯂꯥꯎ
ꯕꯦꯡꯗ ꯂꯣꯟ ꯇꯧꯒꯗꯕꯁꯤ ꯑꯁ ꯊꯕꯛ ꯁꯨꯗ꯭ꯔꯤ ꯄꯩ ꯁ ꯌꯥꯔꯣꯏꯕꯀꯣ ꯃꯈꯣꯏꯁꯤꯡꯁꯨ
ꯎꯝ ꯎꯝ
ꯑꯗꯨꯒꯤꯅꯤ ꯑꯗꯨꯕꯨ ꯀꯔꯤ ꯍꯥꯏꯁꯤꯔꯥ ꯋꯤꯟꯇꯔ ꯀꯨꯝꯕꯗꯗꯤꯀꯣ ꯌꯥꯝ ꯏꯪꯉꯤꯕ ꯑꯩꯈꯣꯏꯒꯤ ꯃꯐꯝꯗꯗꯤ
ꯑꯣ ꯀꯝꯄ꯭ꯂꯦꯛꯁꯟꯗꯤ ꯌꯥꯝ ꯐꯖꯔꯝꯅꯤ ꯑꯗꯨꯗꯤ ꯅꯣꯏ ꯅꯣꯏꯗꯗꯤ ꯀꯝꯄ꯭ꯂꯦꯛꯁꯟꯁꯤꯡꯗꯤ ꯌꯥꯝ ꯐꯖꯔꯝꯒꯅꯦꯕ
ꯑꯥꯏꯁ
ꯁꯝꯃꯔꯗ ꯃꯄꯥꯟ ꯊꯣꯛꯇꯅ ꯑꯗꯨꯝꯃꯨꯛ ꯁꯥꯕ ꯃꯈ ꯃꯈꯥꯗ ꯂꯩꯕꯗ ꯀꯥ ꯃꯈꯥꯗ ꯂꯩꯕꯗꯣ
ꯈꯪꯗꯦ ꯑꯇꯣꯞꯄꯗꯤ ꯑꯩꯒꯤꯗꯤ ꯌꯥꯗꯦ ꯆꯍꯤꯁꯦ ꯌꯥꯝ ꯀꯨꯏꯅ ꯂꯩꯕꯅꯤ ꯑꯗꯨꯕꯨ
ꯍꯣꯏ ꯄꯥꯛꯄ ꯄꯥꯛꯇꯕ ꯍꯥꯏꯕꯁꯨ ꯂꯩꯌꯦꯕꯀꯣ
ꯍꯣꯏ ꯑꯩꯒꯤꯗꯤ ꯌꯥꯗꯦ ꯍꯣꯏ ꯃꯤ ꯑꯇꯣꯞꯄꯁꯨ ꯃꯤ ꯑꯇꯣꯞꯄꯁꯤꯡꯁꯨ ꯍꯥꯏꯔꯅꯦꯕꯀꯣ ꯃꯈꯣꯏ ꯃꯗꯨꯒꯨꯝꯕ ꯃꯐꯝꯗ ꯂꯩꯕ ꯃꯤꯁꯤꯡꯗ ꯃꯈꯣꯏꯒꯤ ꯀꯔꯤ ꯍꯥꯏꯁꯤꯔꯥ ꯃꯆꯨꯒꯨꯝꯕ ꯑꯗꯨ ꯌꯥꯝ ꯅꯨꯡꯉꯥꯏꯒꯅꯤ ꯑꯗꯨꯒ ꯀꯔꯤ ꯍꯥꯏꯁꯤꯔ ꯃꯁꯥꯗꯣ ꯐꯖꯒꯅꯤ ꯑꯗꯨꯏꯗꯥ ꯍꯥꯏꯕꯀꯣ
ꯍꯣꯏ ꯍꯣꯏ ꯑꯗꯨ ꯍꯥꯏꯗꯤ ꯋꯦꯗꯔ ꯄꯥꯛꯄ ꯄꯥꯛꯇꯕꯁꯨ ꯂꯩꯌꯦꯕꯀꯣ
ꯍꯣꯏ ꯑꯗꯨꯒꯤꯅꯦ ꯑꯩ ꯈꯟꯕꯁꯨ ꯑꯁꯨꯃꯥꯏꯅ ꯇꯧꯕꯅꯦ ꯑꯗꯨꯕꯨ ꯑꯩꯒꯤꯗꯤ ꯌꯥꯗꯦ ꯑꯩꯒꯤꯗꯤ ꯆꯞ ꯃꯥꯟꯅꯩ
ꯎꯝ
ꯆꯍꯤ ꯃꯉꯥ ꯇꯔꯨꯛ ꯑꯩ ꯂꯥꯛꯏꯕꯅꯤꯕ ꯃꯁꯤꯃ ꯐꯝꯅꯀꯣ
ꯀ꯭ꯔꯤꯍꯥꯏꯁꯤꯔ ꯃꯆꯨ ꯀꯔꯤ ꯀꯔꯥꯒꯨꯝꯕꯗꯤ ꯆꯞ ꯃꯥꯟꯅꯥꯏꯕ
ꯎꯝ ꯃꯔꯗꯤ ꯃꯨꯔꯗꯤ ꯎꯄꯥꯏ ꯂꯩꯗ꯭ꯔꯦꯅꯦ ꯑꯗꯣ ꯏꯁꯣꯔꯅ
ꯍꯣꯏ ꯑꯗꯨꯒꯤꯅꯤ ꯃꯗꯨꯒꯤ ꯃꯤꯗꯨꯣ ꯑꯩ ꯀꯥꯎꯈ꯭ꯔꯕꯅꯦ ꯉꯁꯥꯏ ꯑꯩ ꯍꯥꯏꯅꯤꯡꯉꯤ ꯍꯥꯏꯕꯅꯤ
ꯀꯔꯤ ꯑꯗꯨꯗꯣ ꯃꯨꯕ ꯍꯥꯏꯗꯨꯔꯣ
ꯍꯣꯏ ꯃꯨꯕꯠ ꯑꯩꯁꯨ ꯃꯨꯌꯦ ꯀꯣ ꯑꯗꯨ ꯃꯨꯕꯁꯤꯡꯗꯣ ꯀꯔꯝꯥꯏꯅ ꯑ ꯀꯩ ꯍꯥꯏꯁꯤꯔ
ꯀꯜꯂꯔꯗꯣ ꯀꯔꯝꯃꯥꯢꯅ ꯑꯣꯜꯂꯛꯀꯗꯧꯕꯅꯣꯀꯣ ꯑꯗꯨ ꯃꯨꯗꯤ ꯃꯨꯔꯦꯗꯅ
ꯑꯩꯈꯣꯏꯗ ꯃꯨꯕꯁꯨ ꯃꯤꯅꯤ ꯀꯩꯅꯣ ꯑꯉꯧꯕꯕꯨ ꯃꯤꯔꯣ ꯎꯝ
ꯑꯗꯨ ꯃꯨꯕꯁꯤꯡꯗꯤ ꯀꯔꯤ ꯍꯥꯏꯁꯔꯥ ꯕ꯭ꯂꯦꯛ ꯕ꯭ꯌꯨꯇꯤ ꯂꯩ ꯍꯥꯏꯅꯤ
ꯑꯦ ꯑꯗꯨꯅꯤ
ꯈꯪꯗꯦ ꯃꯤꯁꯤꯡꯅ ꯍꯥꯏꯕ ꯃꯤꯁꯤꯡꯅ ꯍꯥꯏꯕꯅꯤꯀꯣ
ꯑꯗꯨ ꯑꯩ ꯆꯥꯛ ꯆꯥꯔꯤꯌꯦ ꯆꯥꯛ ꯆꯥꯔꯀꯣꯅ ꯑꯃꯨꯛ ꯀꯩꯅꯣ ꯇꯧꯔꯁꯦꯀꯣ ꯀꯥꯎꯔꯦꯕꯗꯤ ꯍꯣꯏ ꯃꯇꯝꯗꯤ ꯇꯥꯗ꯭ꯔꯤ ꯑꯗꯣ ꯑꯩ
ꯑꯣ ꯐꯖꯔꯦ ꯐꯖꯦ ꯅꯨꯡꯉꯥꯏꯅ ꯆꯥꯍꯧꯔꯣ ꯆꯥꯔꯣ
ꯍꯣꯏ ꯍꯣꯏ ꯍꯣꯏ ꯊꯝꯃꯦ ꯊꯝꯃꯦ